ꯀꯩꯗꯧꯔꯤꯅ
ꯀꯔꯤ ꯇꯧꯋ‌ꯦ
ꯑꯩ ꯀꯩꯁꯨ ꯇꯧꯗꯤꯌ‌ꯦ ꯁꯨꯝ ꯐꯝꯃꯤꯌꯦ ꯅꯪꯗꯤ ꯀꯩꯗꯧꯔꯤꯒꯦ
ꯑꯩꯁꯨ ꯑꯗꯨꯝꯥꯏꯅ ꯐꯝꯕ ꯂꯩꯌꯦ ꯍꯥꯏꯅꯥ ꯇ꯭ꯔꯤꯗꯂꯛꯂꯨꯔꯒ ꯀꯣ ꯔꯦꯁ ꯇꯣꯋꯦ
ꯎꯝ ꯀꯩ ꯗ꯭ꯌꯨꯇꯤ ꯆꯠꯂꯨꯔꯤꯅꯣ ꯍꯥꯥ
ꯅꯪ ꯗ꯭ꯌꯨꯇꯤꯇ ꯆꯠꯄ꯭ꯔꯣ
ꯑꯩꯗꯤ ꯗ꯭ꯌꯨꯇꯤꯗ ꯆꯠꯇꯦ ꯑꯩꯗꯣ ꯀꯣꯂꯦꯖꯇ ꯆꯠꯂꯨꯔꯦꯕꯀꯣ
ꯑꯣ
ꯑꯗꯨꯒ ꯀꯣꯂꯦꯖꯇ ꯆꯠꯂꯨꯔꯦ ꯑ‌ꯣ ꯍꯜꯂꯛꯑꯦ ꯍꯜꯂꯛꯑꯒ ꯉꯥꯏꯍꯥꯛ ꯋꯥꯔꯦꯅ ꯄꯣꯊꯥꯔꯦ
ꯑꯣ
ꯑꯗꯨꯒ ꯁꯨꯝ ꯂꯩꯔꯝꯕꯅꯤ ꯅꯪꯗꯤ
ꯍꯥꯏꯗꯤ ꯑꯗꯨꯃꯥꯏꯅ ꯅꯍꯥꯟꯗ‌ꯣ ꯎꯝ ꯀ꯭ꯂꯥꯁ ꯇꯨ ꯀ꯭ꯂꯥꯁ ꯑꯅꯤ ꯂꯩꯌꯦꯀꯣꯟ
ꯎꯝ
ꯑ ꯀ꯭ꯂꯥꯁ ꯑꯅꯤꯗꯨ ꯖꯣꯏꯟ ꯇꯧꯔꯒ ꯑꯗꯨꯒ ꯑꯃꯨꯛꯒ ꯑꯃꯔꯣꯝꯗ ꯂꯥꯛꯈ꯭ꯔꯒ ꯗ꯭ꯔꯦꯁ ꯁꯦꯠꯄ ꯇꯇꯥ ꯆꯠꯄ ꯍꯧꯖꯤꯛ ꯂꯥꯛꯑꯦ
ꯑꯗꯨꯗꯤ ꯅꯪ ꯆꯠꯆꯔꯕ꯭ꯔꯣ ꯆꯥꯗ꯭ꯔꯤ ꯑꯩꯗꯤ
ꯀꯩꯒꯤ ꯊꯦꯡꯗ꯭ꯔꯤꯕ꯭ꯔꯥ
ꯅꯠꯇꯦ ꯍꯧꯖꯤꯛ ꯌꯥꯝꯅ ꯋꯥꯔꯗꯤꯀꯣ ꯑꯗꯨꯒ ꯈꯤꯇꯪ ꯔꯦꯁ ꯇꯧꯔꯒ ꯍꯥꯏꯒ ꯑꯣ ꯆꯒꯦ ꯍꯧꯖꯤꯛꯇꯣ ꯌꯥꯝꯅ ꯍꯣꯏ ꯍꯧꯖꯤꯛꯇꯤ ꯌꯥꯝꯅ ꯋꯥꯔꯦ ꯑꯗꯨꯀꯣ ꯑꯗꯨꯅꯦ ꯆꯠꯆꯅꯤꯡꯗꯦ
ꯑꯣ
ꯀꯔꯤ ꯍꯦꯟꯖꯥꯡ ꯆꯥꯏꯌꯦ ꯅꯈꯣꯏ
ꯑꯩꯈꯣꯏꯗꯤ ꯏꯔꯣꯟꯝꯕꯒ ꯀꯥꯡꯍꯧꯒ ꯇꯧꯋꯦ
ꯑꯣ ꯍꯥꯎꯕ꯭ꯔꯣ
ꯍꯥꯎꯋꯦ ꯑꯗꯨꯝ
ꯎꯝ ꯐꯔꯦꯗꯨꯗꯤ ꯀꯔꯤꯅ ꯁꯤ ꯀ꯭ꯂꯥꯁ ꯀꯔꯤ ꯀꯔꯤ ꯂꯩꯌ‌ꯦꯅ ꯅꯪꯗ‌ꯣ
ꯑꯩꯈꯣꯏ ꯀꯣꯂꯦꯖꯇꯗꯤ ꯉꯁꯤ ꯀ꯭ꯂꯥꯁ ꯑꯃ ꯂꯩꯌꯦ
ꯎꯝ ꯑꯣ ꯑꯗꯨꯗꯤ ꯅꯨꯡꯉꯥꯏꯕ꯭ꯔꯣ
ꯑꯣꯏꯕꯅ
ꯀ꯭ꯂꯥꯁꯗꯨ ꯂꯣ ꯅꯨꯡꯉꯥꯏꯕ꯭ꯔꯣ ꯍꯥꯥ
ꯑꯩꯈꯣꯏꯒꯤ ꯇꯤꯄꯅꯤꯅꯀꯣ ꯎ ꯈꯔꯁꯨ ꯋꯥꯔꯤ ꯋꯥꯇꯥꯏ ꯁꯥꯟꯅꯔꯒ ꯑꯗꯨꯝ ꯂꯦꯁꯟꯗꯨꯁꯨ ꯑꯗꯨꯝ ꯇꯥꯛꯑꯒ ꯑꯗꯨꯃꯥꯏꯅ ꯑꯗꯨꯝ ꯇꯧꯋꯦ
ꯑꯣ ꯐꯔꯦ ꯐꯔꯦ
ꯅꯪ ꯀꯣꯂꯦꯖ ꯇꯧꯗ꯭ꯔꯣ
ꯇꯧꯋꯦ ꯑꯩꯈꯣꯏꯁꯨ ꯑꯗꯨꯗꯤ ꯑꯩꯈꯣꯏꯗꯤ ꯀ꯭ꯂꯥꯁ ꯑꯅꯤ ꯂꯤꯌꯦꯀꯣ ꯑꯗꯨꯒ ꯀ꯭ꯂꯥꯁ ꯑꯅꯤ ꯂꯣꯏꯔꯦꯒ ꯑꯗꯨ ꯑꯗꯨꯗꯤ ꯑꯃꯨꯛꯀ ꯆꯠꯂꯦ
ꯑꯦ ꯑꯗꯨꯗꯤ ꯄꯣꯊꯥꯕꯩ ꯃꯇꯝ ꯂꯩꯇ꯭ꯔꯦ
ꯍꯣꯏ ꯃꯇꯝ ꯂꯩꯇꯦ ꯍꯧꯖꯤꯛꯀꯥꯟꯗ ꯑꯗꯨ ꯌꯥꯝꯅ ꯊꯕꯠꯁꯨ ꯆꯤꯜꯂꯤ ꯑꯗꯨꯅꯦ ꯃꯇꯝ ꯂꯩꯇ꯭ꯔꯦ
ꯑꯗꯨꯗꯤ ꯅꯈꯣꯏꯗ ꯀꯔꯝ ꯀꯟꯅ ꯀꯟꯅ ꯂꯤꯌꯦ ꯌꯨꯝꯗ
ꯌꯨꯝꯗꯀꯣ ꯑꯈꯣꯏꯒꯤ ꯎꯝ ꯃꯃꯥꯅꯦ ꯕꯕꯥꯅꯦ ꯑꯗꯨꯒ ꯇꯨ ꯕ꯭ꯔꯗꯔ ꯑꯃꯒ ꯂꯩꯌꯦ ꯑꯩ ꯀꯥ ꯃꯉꯥ
ꯑꯣ
ꯅꯣꯏꯒꯤꯗꯤ
ꯍꯥꯥ
ꯅꯈꯣꯏꯒꯤꯗꯤ ꯀꯌꯥ ꯂꯩꯒꯦ
ꯑꯩꯗꯤ ꯌꯨꯝ ꯄꯥꯟꯈ꯭ꯔꯦ ꯑꯗꯨꯅꯗꯤ ꯑꯩꯒꯤ ꯏꯆꯥꯅꯨꯄꯤꯁꯨ ꯑꯃ ꯂꯩꯌꯦ
ꯑꯣ ꯏꯆꯥꯅꯨꯄꯤ ꯆꯍꯤ ꯀꯌꯥ ꯁꯨꯔꯒꯦ
ꯑꯩꯒꯤ ꯏꯆꯥꯅꯨꯄꯤꯔꯣ
ꯎꯝ
ꯑꯩꯒꯤ ꯏꯆꯥꯅꯨꯄꯤꯗꯨ ꯆꯍꯤ ꯑꯅꯤ ꯁꯨꯔꯦ
ꯊꯥꯗꯣꯔꯦꯅꯦ ꯃꯇꯝ ꯈꯔ ꯂꯩꯔꯒꯗꯤ
ꯍꯣꯏ ꯍꯣꯏ
ꯁ꯭ꯀꯨꯜ ꯊꯥꯗ꯭ꯔꯤꯕꯣ
ꯊꯇ꯭ꯔꯤ ꯍꯧꯖꯤꯛꯇꯨ ꯆꯍꯤ ꯑꯅꯤꯅꯦ ꯑꯗꯨꯃꯥꯏꯅ ꯁꯥꯏꯈꯦꯝꯃꯥꯡꯗꯣ ꯌꯥꯝꯅ ꯑꯉꯥꯝ ꯑꯣꯏꯌꯦ
ꯍꯣꯏ ꯍꯣꯏ ꯑꯉꯥꯡ ꯌꯥꯝ ꯑꯣꯏꯔꯤ ꯑꯗꯨ ꯅꯪ ꯑꯁ ꯍꯁꯕꯦꯟꯗꯤ ꯀꯩ ꯊꯕꯛ ꯇꯧꯒꯦ
ꯑꯩꯒꯤ ꯍꯁꯕꯦꯟꯗꯨ ꯍꯖꯤꯛꯇꯨꯀꯣ ꯑꯗꯨꯃꯥꯏꯅ ꯊꯄꯛ ꯑꯣ ꯑꯣꯖꯥ ꯇꯧꯋꯦ
ꯑꯣꯖꯥ ꯑꯣꯏꯌꯦꯕ
ꯍꯣꯏ
ꯀꯩ ꯁ꯭ꯀꯨꯜꯗ ꯑꯣꯏꯒꯦ
ꯃꯥꯒꯤ ꯁ꯭ꯀꯨꯜꯗꯨ ꯀꯣ
ꯎꯝ
ꯑꯁꯤꯗ ꯂꯩꯇꯦ ꯃꯗꯨ ꯃꯄꯥꯟꯗ ꯂꯩꯌꯦ
ꯑꯣ ꯑꯗꯨꯗꯤ ꯅꯪꯒ ꯄꯨꯟꯅ ꯂꯩꯃꯤꯟꯅꯗ꯭ꯔꯦ
ꯍꯣꯏ ꯑꯈꯣꯏꯗ ꯇꯣꯉꯥꯟ ꯇꯣꯉꯥꯟꯗ ꯂꯩꯌꯦ
ꯎꯝ ꯑꯣ
ꯎꯝ ꯑꯗꯨꯅꯦ ꯅꯨꯡꯉꯥꯏꯇ꯭ꯔꯦ ꯍꯥꯏꯗꯤ ꯃꯥꯕꯨ ꯀꯣꯏꯔꯕ
ꯑꯗꯨꯗꯤ ꯐꯤꯜ ꯇꯧꯗꯅ ꯊꯣꯛꯂꯛ ꯑꯣꯅ
ꯍꯣꯏ ꯍꯥꯏꯔꯁꯨ ꯑꯩꯅꯁꯨ ꯍꯥꯏꯌꯦ ꯑꯗꯨꯒꯁꯨ ꯃꯥꯗꯨ ꯌꯥꯝꯅ ꯕꯤꯖꯤ ꯑꯣꯏꯔꯦ ꯑꯗꯨꯅ ꯑꯁ ꯍꯨꯖꯤꯛ ꯀꯟꯇꯗꯣ ꯃꯥ ꯍꯥꯏꯖꯤꯜ ꯂꯛꯈ꯭ꯔꯕ ꯌꯥꯇꯦ ꯑꯗꯨꯃꯥꯏꯅ ꯍꯥꯏꯌꯦ ꯃꯥꯅ
ꯑꯣ ꯑꯗꯣ ꯍꯣꯔꯦꯟ ꯋꯥꯔꯤ ꯁꯥꯟꯅꯕ ꯀꯥꯟꯗ ꯀꯣ ꯑꯗꯣ ꯍꯣꯔꯦꯟ ꯋꯥꯔꯤ ꯁꯥꯟꯅꯕ ꯀꯥꯟꯗ ꯀꯣ ꯅꯪꯒꯤ ꯍꯁꯕꯦꯟꯗꯅꯦ ꯎꯝ ꯅꯪꯗꯣ ꯎꯝ ꯌꯨꯝꯒꯤ ꯊꯕꯛꯇꯣ ꯇꯧꯕꯗ ꯅꯨꯡꯉꯥꯏꯇ꯭ꯔꯦ ꯑꯗꯨꯅ ꯂꯥꯛꯑꯣ ꯃꯇꯝ ꯈꯔ ꯂꯩ ꯖꯦꯅ ꯍꯥꯏꯌꯨ ꯀꯣ
ꯍꯣꯏ ꯍꯣꯏ ꯑꯗꯨꯝꯅ ꯍꯥꯏꯖꯤ
ꯎꯝ
ꯀꯣꯏꯕ ꯁꯤꯡꯒꯜ ꯅꯐꯝꯔꯁꯨ ꯅꯨꯡꯉꯥꯏꯔꯦ ꯃꯦꯔꯤꯠ ꯇꯧꯔꯒ ꯑꯗꯨꯝ ꯌꯥꯝꯅ ꯇꯦꯡꯁꯤꯜ ꯂꯩꯌꯦ ꯑꯗꯨꯒꯁꯨ ꯌꯥꯝꯅ ꯋꯥꯏꯁꯨ ꯋꯥꯏꯔꯦ ꯃꯆꯥꯁꯨ ꯂꯩꯑꯦ ꯑꯗꯨꯒ ꯍꯥꯎꯁꯍꯣꯜ ꯀꯔꯤ ꯍꯣꯏ ꯂꯣꯏꯅ ꯂꯩꯌꯦ ꯑꯗꯨꯅ ꯌꯥꯝꯅ ꯚꯤꯖꯤ ꯑꯣꯏ ꯑꯗꯨꯅ ꯁꯤꯡꯒꯜ ꯂꯥꯏꯐꯅ ꯌꯥꯝꯅ ꯅꯨꯡꯉꯥꯏꯔꯦ ꯊꯨꯅ ꯌꯨꯝ ꯄꯥꯟꯈ꯭ꯔꯦ ꯌꯨꯝ
ꯍꯣꯏ
ꯃꯦꯔꯤꯠ ꯇꯧꯒꯅꯨꯀꯣ ꯅꯪꯗꯣ
ꯑ ꯅꯪꯗꯤ ꯀꯩ ꯀꯩ ꯏꯌꯔꯗ ꯃꯦꯔꯤꯠ ꯇꯧꯒꯦ
ꯑꯩꯗꯤꯀꯣ ꯇꯨ ꯊꯥꯎꯖꯟ ꯇ꯭ꯋꯦꯟꯇꯤꯗ ꯃꯦꯔꯤꯠ ꯇꯧꯈ꯭ꯔꯦ
ꯑꯣ ꯑꯗꯨꯗꯤ ꯌꯥꯝ ꯉꯟꯅ ꯍꯣꯡꯉꯦꯀꯣ ꯅꯪꯗꯣ ꯂꯨꯍꯣꯡꯕꯗꯣ
ꯍꯣꯏ ꯑꯗꯨꯅꯦ ꯑꯗꯨ ꯍꯧꯖꯤꯛꯇꯨ ꯔꯤꯒ꯭ꯔꯦꯠ ꯇꯧꯋꯦ ꯑꯗꯨ ꯑꯣꯏꯔꯁꯨ ꯑꯣꯄꯥꯏ ꯂꯩꯇ꯭ꯔꯦ ꯍꯧꯖꯤꯠꯇꯨ ꯑꯉꯟꯁꯨ ꯂꯩꯑꯦ ꯑꯗꯨꯑꯣꯏꯔꯗꯤ ꯎꯄꯥꯢ ꯂꯩꯇꯔꯦ
ꯑꯣ ꯑꯣꯄꯥꯏ ꯂꯩꯇꯕ ꯇꯧꯒꯅꯨꯗ ꯑꯉꯥꯡꯗꯣ ꯐꯖꯅ ꯂꯥꯏꯔꯤꯛ ꯂꯥꯏꯁꯨ ꯇꯝꯍꯟꯕꯤꯔꯣ ꯑꯗꯨꯒ ꯆꯥꯎꯍꯜꯂꯀꯥꯟꯗ ꯊꯕꯛ ꯃꯆꯥ ꯑꯃ ꯇꯧꯍꯜꯂꯣ ꯑꯗꯨꯒ ꯅꯨꯡꯉꯥꯏꯅ ꯅꯣꯏ ꯑꯍꯨꯝ ꯂꯩꯃꯤꯟꯅꯔꯣ ꯀꯣ
ꯍꯣꯏ ꯍꯣꯏ ꯌꯥꯝ ꯇꯨꯃꯤꯟꯅ ꯇꯧꯒꯤ
ꯎꯝ ꯅꯣꯏꯒꯤ ꯎꯝ ꯅꯨꯄꯥꯒꯤ ꯃꯃꯥ ꯕꯕꯥꯗꯤ ꯂꯩꯇꯕ꯭ꯔꯥ
ꯕꯕꯥ ꯃꯃꯥꯁꯨ ꯂꯩꯑꯦ ꯁꯤꯗ ꯑꯩꯈꯣꯏꯗ ꯌꯨꯝ ꯑꯃꯗ ꯂꯩꯑꯦ ꯂꯣꯏꯅꯃꯛ ꯃꯥꯒꯤ ꯁꯤꯁꯇꯔꯒꯤꯁꯨ ꯁꯤꯁꯇꯔꯁꯨ ꯕ꯭ꯔꯗꯔꯁꯨ ꯂꯣꯏꯅꯃꯛ ꯂꯩꯌꯦ ꯑꯩꯈꯣꯏꯗꯀꯣ ꯖꯣꯏꯟ ꯐꯦꯃꯤꯂꯤꯗꯅ ꯑꯗꯨꯃꯥꯏꯅ ꯐꯝꯃꯦ
ꯑꯣ ꯑꯣ ꯑꯣ
ꯍꯣꯏ
ꯖꯣꯏꯟ ꯐꯦꯃꯤꯂꯤ ꯑꯣꯏꯔꯗꯤ ꯅꯪꯗꯤ ꯊꯕꯛ ꯁꯨꯕꯗꯨ ꯈꯔ ꯋꯥꯔꯝꯃꯅꯤꯀꯣ
ꯑꯗꯨꯅꯦ ꯑꯗꯨꯗꯤ ꯌꯨꯝ ꯄꯥꯟꯈ꯭ꯔꯦꯕꯗꯨ ꯖꯣꯏꯟ ꯐꯦꯃꯤꯂꯤ ꯄꯨꯟꯅ ꯐꯝꯕꯁꯨ ꯅꯨꯡꯉꯥꯏꯇꯦ꯫
ꯑ ꯑꯍ ꯑ ꯅꯣꯏ ꯍꯖꯕꯦꯟꯒꯤ ꯃꯅꯥꯎ ꯅꯨꯨꯄꯥ ꯃꯌꯥꯝꯕ ꯂꯩꯇ꯭ꯔꯣ?
ꯍꯣꯏ ꯂꯩꯌꯦ ꯃꯤ ꯑꯃ ꯂꯩꯌꯦ ꯅꯨꯄꯥꯗꯨ ꯑꯗꯨꯁꯨ ꯅꯨꯞ ꯅꯨꯄꯤꯁꯨ ꯑꯅꯤ ꯂꯩꯌꯦ ꯅꯨꯄꯤꯗꯨ ꯑꯅꯤ ꯂꯩꯌꯦ ꯃꯥꯒꯤ ꯑꯌꯥꯝꯕꯗꯨ ꯎꯝ
ꯑꯗꯨꯗꯤ ꯅꯣꯏ ꯑꯍꯨꯝ ꯅꯨ ꯄꯤ ꯑꯍꯨꯝ ꯀꯣꯝꯗꯕ꯫
ꯃꯈꯣꯏꯗꯨ ꯃꯈꯣꯏꯁꯨ ꯊꯕꯛꯇꯨ ꯇꯧꯋꯁꯨ ꯇꯧꯋꯦ ꯑꯗꯨ ꯑꯣꯏꯔꯁꯨ ꯃꯈꯣꯏꯗꯨ ꯃꯄꯥꯟꯗ ꯌꯥꯝꯅ ꯑꯦꯛꯁꯄꯣꯁ ꯇꯧꯔꯒ ꯂꯥꯛꯑꯦꯅꯦ ꯑꯗꯨꯅ ꯑꯗꯨꯅ ꯑꯦꯅ ꯌꯨꯝꯗ ꯐꯝꯂꯛꯀꯀꯣ ꯑꯩꯅ ꯊꯕꯛ ꯂꯣꯏ ꯅꯥꯟꯅ ꯇꯣꯋꯦ ꯑꯗꯨꯅ ꯑꯩꯗꯤ ꯋꯥꯔꯦ꯫
ꯑꯣ ꯃꯣꯏꯅ ꯌꯨꯝꯗ ꯄꯥꯛ ꯂꯩꯇꯕ ꯫ ꯅꯨꯄꯤ ꯑꯅꯤꯗꯨꯗꯤ ꯌꯨꯝꯗ ꯄꯥꯛ ꯄꯥꯛꯅ ꯂꯩꯇꯕ꯭ꯔꯕ?
ꯍꯣꯏ ꯃꯈꯣꯏꯗꯣ ꯃꯄꯥꯟꯗ ꯑꯦꯛꯁꯄꯣꯁ ꯇꯧꯔꯒ ꯑꯗꯨꯃꯥꯏꯅ ꯂꯩꯕꯅꯤ ꯑꯗꯨꯅꯤ ꯑꯩꯅ ꯊꯕꯛ ꯌꯥꯝ ꯂꯣꯏꯅ ꯑꯩꯅ ꯇꯧꯋꯦ꯫ ꯑꯗꯨꯅ ꯌꯥꯝꯅ ꯋꯥꯏ
ꯃꯣꯏꯗꯁꯨ ꯍꯥꯏꯌꯣ ꯊꯕꯛ ꯈꯔ ꯁꯨꯃꯤꯟꯅꯖꯦꯅ ꯍꯥ꯫
ꯅꯈꯣꯏꯗ ꯑꯦꯚꯔꯁ ꯑꯃ ꯇꯧꯒꯤꯗꯨ ꯊꯨꯅ ꯌꯨꯝ ꯄꯥꯝꯈ꯭ꯔꯦ
ꯑꯥꯏꯔꯣ
ꯄꯥꯝ ꯀꯨꯅꯨ ꯀꯣ
ꯍꯣꯏ ꯍꯣꯏ ꯄꯥꯜꯂꯣꯏ
ꯁꯤꯡꯒꯤꯜ ꯂꯥꯏꯐꯇ ꯏꯟꯖꯣꯏ ꯇꯧꯔꯒ ꯑꯗꯨꯃꯥꯏꯅ ꯐꯝꯃꯣ ꯑꯗꯨ ꯑꯣꯏꯔꯦꯗꯥ ꯑꯁ ꯎꯖꯤꯠꯇꯣ ꯌꯥꯝꯅ ꯋꯥꯔꯦ
ꯍꯣꯏ ꯍꯣꯏ ꯑꯩꯖꯨ ꯃꯇꯝ ꯃꯠ ꯂꯩꯁꯥꯅ ꯃꯌꯥꯝ ꯃꯇꯝ ꯃꯌꯥꯝ ꯂꯩꯔꯒ ꯀꯣꯟꯅ ꯑꯣꯏꯅ ꯄꯥꯜꯂꯒꯦ ꯀꯣ
ꯍꯣꯏ ꯍꯣꯏ
ꯎꯝ
ꯋꯥꯁꯨ ꯋꯥꯏ ꯑꯗꯨ ꯑꯣꯏꯔꯗꯤ ꯅꯣꯏ ꯅꯣꯏꯁꯨ ꯀꯔꯤ ꯀꯔꯤ ꯇꯧꯏ
ꯑꯈꯣꯏꯗꯤ ꯅ ꯍꯣꯏꯗꯤ ꯍꯣꯁꯇꯦꯜ ꯔꯦꯟꯇꯁꯨ ꯂꯩꯕꯅꯤꯅ ꯊꯕꯛꯇꯤ ꯀꯥ ꯃꯌꯥꯝꯗꯤ ꯇꯧꯗ꯭ꯔꯦ ꯑꯗꯨ ꯀꯣꯂꯦꯖꯆꯠꯂꯨꯕꯒꯤ ꯈꯔ ꯋꯥꯕꯒ ꯀꯣ ꯑꯗꯨꯒ ꯃꯣꯏꯅ ꯄ꯭ꯔꯣꯖꯦꯛ ꯋꯥꯛ ꯈꯔ ꯄꯤꯔꯛꯑꯦꯕ ꯇꯧꯔꯣꯛꯑꯣꯅ ꯑꯗꯨ ꯈꯔ ꯇꯧꯔꯦ
ꯑꯣ ꯑꯁ ꯑꯗꯨꯗꯤ ꯅꯪ ꯑꯁꯤ ꯅꯁꯤ ꯑꯁꯤꯗꯤ ꯂꯣꯏꯔꯗꯤ ꯀꯗꯥꯏꯗ ꯅꯪ ꯊꯕꯛ ꯇꯧꯒꯤꯅꯤ
ꯑꯩ ꯁꯤꯗꯒꯤ ꯂꯣꯏꯔꯒ ꯎꯝ ꯈꯪꯗꯦ ꯀꯗꯥꯏꯗ ꯄꯨꯁꯤꯒꯦ ꯀꯗꯥꯏꯗ ꯇꯧꯁꯤꯒꯦꯅꯗꯤ ꯈꯜꯂꯤꯅꯦ ꯑꯗꯣ ꯃꯇꯝ ꯈꯔꯗꯤ ꯌꯨꯝꯗ ꯄꯣꯊꯥꯔꯒ ꯂꯩꯕꯗꯣ ꯊꯕꯛ ꯇꯧꯗ꯭ꯔꯤꯉꯩ ꯃꯃꯥꯡꯗ
ꯑꯣ
ꯑꯗꯨ ꯃꯥꯅꯦ ꯂꯩꯒꯦꯅꯗꯤ ꯈꯜꯂꯦ ꯑꯩꯗꯣ
ꯅꯪꯗꯣ ꯃꯄꯟꯗ ꯑ ꯆꯠ ꯆꯅꯤꯡꯗ꯭ꯔꯤ
ꯃꯄꯥꯟꯗ ꯆꯠꯅꯤꯡꯉꯦ ꯑꯗꯣ ꯌꯨꯝꯒꯤ ꯃꯤꯅ ꯌꯥꯗꯦ ꯆꯠꯄ ꯌꯥꯗꯦ ꯂꯩ
ꯀꯔꯤꯒꯤꯅꯣ
ꯁꯥꯕꯤꯅ ꯑ ꯐꯠꯇꯦ ꯐꯠꯇꯦꯅ ꯍꯥꯏꯌꯦ ꯈꯪꯗꯦ ꯑꯩꯖꯨ
ꯏꯁ ꯇꯜꯂꯦꯍꯦ
ꯍꯣꯏ ꯇꯜꯂꯦ ꯑꯩꯒꯤ ꯃꯊꯛꯇ ꯕ꯭ꯔꯗꯔ ꯑꯅꯤ ꯑꯃ ꯂꯩꯌꯦꯗꯅ
ꯑꯣ ꯅꯪꯒꯤ ꯑꯁꯦꯡꯕ ꯕꯗ꯭ꯔꯔꯣ
ꯑꯥ ꯍꯣꯏ
ꯑꯣ
ꯑꯗꯨ ꯃꯣꯏꯅꯁꯨ ꯆꯠꯀꯅꯨ ꯑꯥ ꯎꯝ ꯅꯨꯄꯤꯅ ꯆꯞꯄꯗꯤ ꯑꯗ ꯆꯄꯗꯤ ꯐꯠꯇꯦ ꯎꯝ ꯂ ꯂꯥꯏꯔꯤꯛ ꯀꯩ ꯀꯩ ꯇꯝꯕ ꯆꯠꯂꯁꯨ ꯍꯦꯛꯇ ꯃꯥꯡꯉꯒ ꯍꯜꯂꯛꯑꯦ ꯑꯗꯨꯅ ꯆꯠꯀꯅꯨꯅ ꯍꯥꯏꯌꯦꯕ ꯃꯣꯏꯅ
ꯑꯣ ꯇꯂꯦꯗꯦ
ꯍꯣꯏ ꯇꯜꯂꯦ ꯑꯩ ꯅꯗꯤ ꯆꯠꯀꯦ ꯆꯠꯀꯦ ꯍꯥꯏꯕꯅꯤ ꯃꯣꯏꯅ ꯆꯠꯀꯅꯨ ꯆꯠꯀꯦ ꯍꯥꯏꯔꯁꯨ ꯅꯪꯗꯣ ꯃꯦꯔꯤꯠ ꯃꯦꯔꯤꯠ ꯇꯧꯕ ꯂꯣꯏꯔꯒ ꯅꯪꯒꯤ ꯍꯁ ꯄꯦꯟꯁꯨ ꯑꯣꯏꯅ ꯆꯠꯂꯣꯅ ꯍꯥꯏꯌꯦ
ꯑꯣ ꯑꯗꯨꯗꯤ ꯅꯪ ꯅꯨꯄꯥ ꯂꯩꯕ꯭ꯔꯣ
ꯅꯥ ꯂꯩꯇꯦ ꯅꯨꯡꯉꯥꯏꯍꯟꯗ꯭ꯔꯦ
ꯑꯥ
ꯌꯥꯔꯗꯤ ꯅꯨꯡꯉꯥꯏꯒꯗꯕꯀꯣ
ꯍꯣꯏ ꯍꯣꯏ ꯑꯗꯨꯗꯤ ꯅꯪ ꯉꯁꯤ ꯀꯣꯔꯁ ꯂꯣꯏꯔꯦꯗꯤ ꯅꯪ ꯌꯨꯝ ꯄꯥꯝꯒꯦꯔꯣ
ꯅꯪꯅ ꯍꯧꯖꯤꯛꯁꯨ ꯑꯩꯗꯣ ꯎꯝ ꯃꯇꯝ ꯈꯔ ꯎꯝ ꯃꯇꯝ ꯈꯔ ꯀꯩꯅꯣ ꯇꯧꯔꯒ ꯂꯩꯌꯣ ꯍꯥꯏꯗꯅ ꯂꯩꯥꯏꯁꯥꯅ ꯂꯩꯌꯣꯏ ꯌꯨꯝ ꯊꯨꯅ ꯄꯥꯟꯕꯗꯣ ꯋꯥꯏ ꯍꯥꯏꯗꯅ꯫
ꯍꯣꯏ ꯍꯣꯏ ꯍꯣꯏ
ꯑꯗꯨꯅ ꯀꯩꯅꯣ ꯇꯧꯕ ꯌꯥꯗꯦꯕ꯫ ꯈꯔ ꯉꯟꯅ ꯄꯟꯕꯗꯣ ꯌꯥꯗꯕ
ꯍꯣꯏ ꯑꯗꯨꯗꯤ ꯌꯥꯝ ꯐꯔꯦ
ꯍꯣꯏ
ꯍꯣꯏ
ꯃꯇꯝ ꯈꯔ ꯁꯤꯗ ꯂꯩꯒꯦꯗꯅ ꯌꯨꯝꯗ ꯊꯕꯛꯀꯤ ꯀꯖꯦ ꯀꯣꯔꯁ ꯀꯩꯁꯦ ꯂꯣꯏꯁꯤꯜꯂꯒ ꯑꯗꯨꯒ ꯑꯣꯏꯅ ꯄꯥꯟꯂꯒꯦ ꯑꯩ꯫
ꯍꯣꯏ ꯍꯣꯏ ꯍꯣꯏ ꯆꯨꯝꯃꯦ
ꯎꯝ
ꯑꯗꯨ ꯑꯣꯏꯔꯗꯤ ꯎꯝ ꯅꯪ ꯌꯨꯝꯗ ꯂꯥꯏꯕ꯭ꯔꯣ ꯍꯣꯁꯇꯦꯜꯗ ꯂꯩꯌꯦ
ꯑꯩ ꯔꯦꯟꯇ ꯂꯩꯌꯦ
ꯑꯣ ꯅꯪ ꯅꯪꯈꯠꯇꯔꯣ?
ꯎꯝ ꯑꯩꯈꯣꯏꯗꯣ ꯑꯗꯨꯨꯝ ꯂꯨꯕꯗꯤ ꯁꯤꯡꯒꯜ ꯁꯤꯡꯒꯜ ꯄꯤꯌꯦꯕꯀꯣ ꯑꯗꯣ ꯃꯤꯗꯤ ꯇꯦꯟ ꯐꯤꯠꯇꯤꯟ ꯑꯗꯨꯃꯥꯏꯅ ꯂꯩꯌꯦ꯫
ꯑꯣ ꯑꯗꯨꯗꯤ ꯅꯨꯡꯉꯥꯏꯔꯦꯀꯣ꯫ ꯑꯗꯨꯗꯤ ꯐꯔꯦ ꯅꯈꯣꯏ ꯎꯝ ꯎꯝ ꯐꯔꯦ ꯑꯗꯨꯗꯤ
ꯍ ꯅꯪꯒꯤ ꯑꯉꯥꯡꯗꯤ ꯀꯗꯥꯏ ꯆꯠꯈ꯭ꯔꯦ ꯀꯔꯤꯝ ꯇꯥꯈꯤꯗ꯭ꯔꯦ꯫
ꯈꯣꯏꯁꯨ ꯇꯨꯝ ꯑꯩꯒꯤ ꯃꯃꯥꯃꯣꯅꯁꯤ ꯁꯤꯗꯣ ꯑꯩꯒꯤ ꯃꯃꯥꯅ ꯄꯥꯏꯔꯒ ꯃꯥꯒꯤ ꯌꯨꯝꯗ ꯇꯨꯝꯒꯦ ꯑꯗꯨꯃꯥꯏꯅ ꯄꯥꯏꯔꯛꯑꯒ ꯆꯠꯈ꯭ꯔꯦ ꯑꯗꯨꯅꯗꯤ ꯅ ꯁꯤꯗ ꯍꯧꯖꯤꯛ ꯐ꯭ꯔꯤ ꯇꯧꯔꯒ ꯅꯉꯣꯟꯗ ꯋꯥꯔꯤ ꯁꯥꯔꯤ꯫ ꯃꯥ ꯂꯩꯔꯤꯗꯤ ꯗꯤ ꯑꯗꯨꯝꯥꯏꯅ ꯐꯣꯟ ꯀꯣꯜ ꯇꯧꯕ ꯌꯥꯗ꯭ꯔꯦ ꯃꯥꯅ